ꯀꯦꯗꯔꯤꯒꯦ
ꯎꯝꯁ
ꯆꯥꯛ ꯌꯦꯟꯁꯥꯡꯗꯤ
ꯋꯥꯗ ꯍꯞꯄꯤꯗꯅꯁꯤ ꯉꯁꯥꯏ ꯊꯣꯛꯂꯛꯄꯅꯦ ꯏꯪꯗ꯭ꯔꯣꯅ ꯑꯩ ꯊꯣꯛꯂꯛꯑꯦ ꯍꯥꯏꯗꯣ
ꯅꯪ ꯗꯜꯍꯤꯤꯗꯨ ꯗꯦꯁꯗ ꯆꯠꯂꯨꯒꯦꯣ
ꯑ ꯗꯜ ꯍ ꯆꯂ ꯑꯣꯔꯥꯏ ꯊꯔ ꯗꯜ ꯌꯦꯗꯦ
ꯃꯣꯏ ꯗꯂꯤꯈꯣꯏꯗ ꯑꯗꯨ ꯀꯃꯥꯏꯅ ꯇꯧꯍꯧꯒꯦ
ꯃꯤ ꯑꯣꯏꯗ ꯌꯥꯗꯦꯗ ꯃꯅꯤꯄꯨꯔꯤ
ꯗꯂꯤ ꯗꯣ ꯌꯥꯍꯧꯗ꯭ꯔꯣ ꯑꯩꯁꯦ
ꯅ ꯗꯦꯜꯂꯤꯗꯒꯤ ꯃꯅꯤꯄꯨꯔꯔꯤꯅ ꯁꯥꯔꯒ ꯑꯝꯇ ꯑꯣꯏꯗꯅ
ꯁꯦꯡꯕꯅ ꯃꯩꯕꯨꯛꯈ꯭ꯔꯕꯕꯅꯦ ꯆꯥꯛ ꯏꯁꯤꯡ ꯎꯟꯅꯈ꯭ꯔꯕꯥꯎꯅꯦ
ꯇꯝ ꯀꯞꯗꯉ
ꯀꯣꯛ ꯊꯣꯡꯉꯦ ꯂꯥꯛꯑꯣ
ꯆꯂꯦꯚꯥꯏ ꯆꯥꯎ ꯆꯂꯤꯗꯕ ꯆꯊ ꯋꯥ
ꯂꯨꯄꯥ ꯆꯥꯇ꯭ꯔꯨꯛ ꯄꯥꯝꯃꯨꯅꯤꯗ ꯍꫭꯔꯦꯟ꯫ ꯍꯥꯥ ꯕꯥꯏ꯫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
ꯀꯔꯤ꯫ ꯑꯣ ꯅꯪꯅ‌ꯦꯠ ꯆꯞꯄꯦ ꯕꯥꯏ꯫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
ꯀꯩꯅꫭ ꯑꯩ ꯉꯁꯥꯏ꯫ ꯃꯩ ꯃꯨꯛꯈ꯭ꯔ ꯃꯥꯜꯂꯦ ꯑꯩꯗꯨꯕꯨ꯫
ꯍꯜꯂꯣꯕꯣ꯫
ꯇꯥꯏꯌꯦ ꯇꯥꯏꯌꯦ꯫
ꯅꯪꯒꯤꯆꯞ ꯑꯩ ꯗ‌ꯦꯅꯕ꯫ ꯫
ꯑꯩꯗꯤꯗꯤ ꯀꯩꯝ ꯇꯧꯗꯦ ꯅꯪ ꯉꯥꯡꯉꯛꯄꯅ‌ꯦ ꯇꯠꯂꯤꯁꯦ꯫
ꯌꯥꯔꯝꯃꯔꫭꯏ ꯑꯗꯨꯗꯤ ꯋꯥꯏꯐꯥꯏ ꯇꯠꯈ꯭ꯔꯦ ꯍꯥꯏꯕ ꯑꯩ ꯀꯥꯗꯅ ꯅ‌ꯦꯠ ꯅꯨꯡꯉꯥꯏꯇꯦ ꯍꯥꯏꯕ꯫
ꯅꯪ ꯐꯣꯟ ꯄꯩꯁꯥ ꯍꯥꯞꯄꯕꫭ ꯍꯥꯏꯁꯦ꯫
ꯏꯁ꯫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
꯫ ꯑꯩ ꯏꯖꯠꯂꯩꯇꯕꯩ ꯃꯥꯡꯉꯦ꯫ ꯉꯥꯛꯉꯤꯅꯥꯕ꯫
ꯀꯩꯅꫭ ꯁꯤꯗ ꯀꯩꯍꯥꯏꯅꫭ꯫
꯫ ꯑꯩ ꯇꯥꯕꯁꯤꯗ ꯅꯥꯕ꯫ ꯐꯥꯒꯤꯇꯧꯕꯅꯤ ꯑꯝꯇꯪ ꯍꯥꯏꯔꯛꯎꯗꯅ ꯕꯥꯏ꯫
ꯐꯥꯒꯤ ꯇꯧꯕꯅꯤ ꯀꯅꯥꯗꯅ ꯍꯥꯏꯍꯟꯗꯣꯏꯁꯦ꯫
ꯑꯩꯉꯣꯟꯗ ꯫
ꯇꯜꯂ‌ꯦ ꯑꯣꯏ꯫
ꯅꯪ ꯄꯩꯁꯥ ꯇꯣꯏꯅ ꯀꯥꯞꯀꯦꯅ ꯍꯥꯏꯔꯛꯑꯣ꯫
ꯅꯠꯇꯦ ꯀꯩꯅꯣ ꯎꯝ꯫
ꯀꯥꯏꯗ꯫
ꯗꯤꯄꯥ ꯀꯔꯋꯥꯏꯗ ꯫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
ꯑꯥ꯫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
ꯉꯁꯤ ꯏꯟꯀꯝ ꯇꯦꯛꯁ ꯂꯥꯛꯑꯗꯤ ꯌꯥꯏ꯫ ꯇꯜꯂꯤ꯫
ꯍꯌ‌ꯦꯡꯗꯤ ꯔꯤꯀꫭꯒꯤ ꯂꯨꯍꫭꯡꯕ ꯂꯩꯗꯥꯏꯅ‌ꯦ꯫
ꯅꯤꯡꯖꯤꯡꯍꯜꯂ‌ꯦꯅ‌ꯦ ꯑꯃꫭꯛ ꯕꯤꯀꫭ ꯍꯌ‌ꯦ ꯂꯧꯂꯥꯛꯑꯣ ꯍꯥꯏꯕꯅꯤꯅ‌ꯦ ꯑꯁ꯫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
ꯕꯤꯠ ꯇ‌ꯦꯛꯀ꯭ꯔ‌ꯦꯗ ꯅꯥꯕ꯫
ꯆꯠꯂꯨꯅꯨ ꯕꯥꯏ꯫
ꯀꯔꯤꯒꯤꯅꫭ ꯏꯕꯥꯏ ꯅꯤꯡꯁꯤꯡꯍꯜꯂꯤ꯫ ꯖꯤꯕꯨ ꯅꯅ
ꯅꯪꯅ ꯍꯌꯦ ꯀꯣꯏꯖꯠ ꯐꯣꯏꯕ ꯂ
ꯑꯝ ꯤꯡꯒꯤ ꯉꯂꯦꯕ
ꯑ ꯍꯌꯦꯡ ꯀꯣꯏ ꯆꯝ ꯄꯟꯁꯤꯜꯂꯛꯑꯦ ꯑꯗꯨꯅꯤ ꯉ ꯉꯥꯛꯇꯗꯤ ꯀꯔꯤꯒꯤꯅꯣ ꯃꯩ ꯃꯊꯛ ꯆꯨꯁꯦ ꯚꯥꯏ
ꯂꯥꯛꯇꯕ ꯑꯣꯏꯔꯝꯒꯅꯤ
ꯅꯪꯅꯔ ꯇꯕꯤꯗꯦ
ꯑꯩꯅꯗꯤ ꯃꯨꯛꯊꯠꯇꯦ ꯃꯥꯏ ꯂꯥꯛ ꯇꯕꯅ
ꯅꯒꯤ ꯅꯣꯏꯒꯤ ꯃꯤ ꯑꯃ ꯂꯩꯗꯥꯅꯤ ꯈꯪꯅꯕ
ꯑꯗꯨꯗ ꯇꯧꯗꯣꯏ ꯁꯔꯛꯄꯨꯗꯤ ꯀꯩ ꯃꯃꯥꯏ ꯅꯥꯟꯕꯅ ꯐꯩꯕ ꯃꯥꯒꯤ ꯋꯥ ꯊꯤꯗꯣ ꯉꯥꯡꯉꯛꯀꯗꯕꯗꯣ ꯂ ꯃꯥꯡꯉꯦ
ꯀꯩꯅꯣ ꯃꯥꯅꯅꯕ ꯅꯊ ꯇ
ꯃꯠꯇꯦ ꯑꯅꯦꯅꯦ
ꯑꯣ
ꯌꯥꯝꯅ ꯊꯨꯡꯖꯥ ꯐꯨꯛꯇꯕꯍꯅꯤꯕꯣ
ꯅꯪ ꯑꯄꯨꯟꯕ ꯃꯤꯅꯣ ꯀꯌꯥ ꯃꯊꯣꯡ ꯆꯥꯏꯔꯤꯒꯦ ꯏꯕꯨꯡꯉꯣ
ꯀꯔꯤꯅꯣꯅꯦꯕ ꯑꯩꯒ ꯄꯨꯟꯗꯦꯝꯃꯤ ꯑꯍꯟꯅꯦꯝꯅꯦ ꯑꯩ ꯅꯪ ꯕꯅꯥ ꯑꯗꯨ ꯁꯣꯏ ꯁꯣꯏ ꯌꯥꯔꯣꯏ ꯃꯤ ꯑꯁ
ꯑꯍ ꯅ ꯑꯣꯏꯁꯤ ꯅꯪꯒꯤ ꯅꯅꯨꯡ ꯄꯨꯨꯅꯤꯗꯨꯗꯤ
ꯌꯥꯝ ꯇꯣꯏꯅ ꯄꯨꯟꯕꯕꯨꯗꯤ ꯅꯠꯇꯦꯅ ꯃꯔꯛꯛ ꯁꯥꯕꯛꯀꯨꯝꯕꯗ ꯄꯨꯟꯕꯩ ꯋꯥꯅꯤ
ꯃꯔꯛ ꯁꯔꯛ ꯀꯣ
ꯎꯝ ꯑꯗꯣ ꯍꯧꯖꯤꯛꯇꯤ ꯄꯨꯟꯗ꯭ꯔꯦꯗ ꯃꯣꯏ ꯄꯨꯜꯂꯒ ꯀꯩ ꯀꯥꯟꯗꯣꯏꯅꯣ
ꯑꯩꯗꯤ ꯐꯥꯛꯇ ꯍꯥꯕꯚꯥꯏ
ꯑꯩꯈꯩ ꯅꯅꯨꯡꯉꯥꯏ
ꯅꯪ ꯑꯗꯨ ꯋꯥꯊꯤꯗꯣ ꯉꯥꯡꯅꯕ꯭ꯔꯣꯕ ꯑꯩꯉꯣꯟꯗ ꯐꯣꯟ ꯇꯧꯔꯛꯏꯁꯦ ꯍꯥꯏ
ꯀꯣꯏ ꯆꯠꯂꯨꯖ ꯑꯩꯔꯦ ꯅꯪꯅ ꯚꯀꯣꯗ ꯅꯤꯡꯁꯤꯜꯂꯛꯄꯗꯣ ꯑꯩ ꯕꯤꯠꯁꯦ ꯍꯟꯉꯤꯕꯅꯤꯅ ꯑ
ꯑꯗꯨꯗꯤ ꯀꯣꯂ ꯍ ꯑꯗꯨ ꯑꯗꯨꯝ ꯀꯣꯏ ꯆꯠꯈ꯭ꯔꯁꯤꯦ ꯀꯩꯅꯣ
ꯂꯧꯗ꯭ꯔꯒ ꯑꯃꯨꯛ ꯀꯔꯤ ꯈꯟꯈꯤꯅꯤꯅ ꯂꯥꯏꯅ ꯑꯗꯨꯝ ꯂꯥꯛꯄ ꯌꯥꯅꯤꯗ
ꯌꯥꯅꯤ ꯍꯥꯏꯗꯤ ꯒꯥꯔꯤ ꯆꯦꯟꯒꯅꯤꯌꯦ
ꯑꯩꯡꯗꯤ ꯒꯥꯔꯤꯁꯦꯅꯦꯕꯥꯏ ꯊꯦꯡꯣ
ꯇꯅꯣꯃ
ꯈꯪꯗꯦ ꯋꯥꯕ ꯑꯩꯈꯣꯏ ꯕꯣꯅꯤꯒꯤ ꯀꯋꯥꯁꯛꯀꯤꯁꯦ ꯆꯠꯀ꯭ꯔꯁꯦ ꯈꯪꯗꯦ
ꯇꯥꯎꯗ ꯌꯥꯗ ꯆꯟ꯭ꯔꯤꯕ
ꯀꯋꯥꯆꯤꯀꯤꯁꯨ ꯃꯣꯏ ꯋꯥꯔꯥꯡ ꯋꯥꯥꯡ ꯀꯋꯥ ꯆꯤꯀꯤ ꯁꯨꯖꯤꯀꯤꯦ ꯀꯋꯥ ꯆꯦꯀꯤꯌꯥ ꯈꯪꯗꯦ
ꯊꯥꯎꯅꯤ ꯀꯌꯥꯝꯃ ꯆꯪꯕꯤꯅꯣꯕ
ꯊꯥꯎꯒꯤ ꯏ ꯊꯥꯎ ꯊꯥꯎ ꯄꯩꯁꯥꯗꯤ ꯃꯥꯒ ꯄꯨꯜ ꯂꯣꯏꯔꯦ ꯍꯨꯡ ꯑꯦ
ꯏꯀꯣꯗ ꯂꯧꯕꯁꯨ ꯂꯥꯛꯄꯤꯕꯅꯤꯅ
ꯑꯥ ꯀꯥꯏꯗꯤ ꯄꯠ ꯇꯠꯂꯒ ꯑꯩꯉꯣꯟꯁꯤꯗ ꯃꯅ ꯑꯃꯨꯛ ꯊꯕꯛ ꯄꯩꯁꯥ ꯀꯥꯞꯄ ꯍꯥꯏꯔꯗꯤ ꯌꯥꯔꯣꯏꯅꯤ ꯑꯩꯅꯒ ꯊꯥꯎ ꯋꯥꯜꯂꯒ ꯆꯣꯠꯄꯗꯨꯅꯤꯀꯣ ꯂꯥꯏꯗ ꯂꯥꯛꯑꯣ ꯏꯇꯥꯎ ꯂꯥꯏꯟꯗ ꯂꯥꯛꯑꯣ ꯀꯂꯥꯏꯟ ꯂꯥꯛꯀ ꯑꯣꯥꯏ ꯄꯝ
ꯀꯔꯤ ꯑꯗꯨꯗꯤꯒ ꯍꯌꯦꯡ ꯆꯠꯇ ꯍꯪ ꯁꯟꯗꯦ ꯆꯠꯁꯤꯔꯣ
ꯁ ꯏꯌꯥꯏ ꯌꯥꯏꯗꯗꯅ ꯑꯃ ꯆꯠꯄꯩ ꯁꯟꯗꯦ ꯑꯩꯈꯣꯏꯒꯤ ꯀꯦꯀꯨꯒꯤ ꯃꯔꯨ ꯀꯧꯕ ꯑꯃ ꯂꯩꯕꯅꯤ ꯃꯗꯨꯒꯤ
ꯋꯥꯨꯣꯡꯕ ꯇꯥꯕ꯭ꯔꯥ ꯁꯟꯗꯦꯗꯣ
ꯇꯔꯒꯗꯕ ꯃꯥꯅꯤ ꯏ ꯀꯟꯕꯗ
ꯑꯩ ꯇꯥꯏꯅꯦꯅ ꯑꯕ
ꯀꯦꯗꯔꯦ ꯑꯗꯨꯗꯨꯅ ꯃꯣꯏ ꯀꯔꯤ ꯂꯩꯔꯣ
ꯎꯝ
ꯅꯪ ꯀꯩꯅꯣ ꯂ ꯂꯩ ꯭ꯔꯣ ꯑꯩꯈꯣꯏꯒꯤ ꯎꯝ ꯗꯦꯠꯇꯤꯡ ꯂꯩꯕ꯭ꯔꯥ
ꯂꯩꯇꯦꯗ ꯀꯨꯏꯗ꯭ꯔꯦꯕ
ꯑ ꯑꯣꯞꯛꯇꯤ ꯅ ꯑꯣ ꯁꯨ ꯁꯨ ꯈꯝꯗꯣ ꯑꯃꯨꯛꯅꯥ ꯀꯣꯏꯕꯁꯤ ꯅꯤꯡ ꯗ꯭ꯔꯔꯤꯅꯤ
ꯅꯪ ꯀꯣꯏꯌꯦꯡ ꯆꯪ ꯍꯥꯏꯕ ꯑꯃꯁꯨ ꯂꯩ
ꯋꯥꯈꯜꯁꯦ ꯆꯥꯥ ꯈꯛꯇ ꯂꯦꯝꯃꯤ ꯇꯧꯔꯤꯁꯦ
ꯀꯔꯤ ꯋꯥꯈꯜ ꯈꯟꯖꯔꯤꯕꯅꯅꯣ ꯑꯗꯨꯗꯤ ꯇ ꯆꯥꯗꯅ ꯇꯨꯝꯅ ꯂꯩꯕꯅ ꯒꯥꯔꯤ ꯋꯥꯈꯜꯅꯤ ꯈꯜꯂꯤꯕꯤꯕ
ꯇꯠ ꯈꯤ ꯇꯛꯍꯟꯕ ꯅ꯭ꯔꯣ ꯏ ꯅꯪ
ꯑꯗꯨꯅꯦ ꯑꯩꯅ ꯍꯥꯏꯗꯤ ꯀꯔꯤ ꯂꯥꯜꯂꯒꯦ ꯚꯥꯏ ꯅꯪ ꯀꯔꯤꯒꯤꯅꯣ ꯑꯗꯨ ꯈꯗꯦ
ꯈꯜꯂꯤ ꯀꯩꯅꯣ ꯑꯩꯈꯣꯏꯁꯨꯗꯤ ꯈꯟꯗ ꯌꯥꯔ
ꯅ ꯄꯩꯁꯥ ꯄꯥꯏꯒꯦ ꯈꯜꯂꯤ ꯄꯥꯏꯁꯦ ꯄꯥꯏ ꯂꯤꯛꯁꯦ
ꯑꯁ ꯊ ꯈꯂꯦ ꯑꯗꯨꯝꯗꯤꯅ ꯑꯗꯨꯗꯤ ꯑꯗꯨꯅꯤ ꯈꯜꯂꯤꯁꯦ ꯑꯩꯅ
ꯈ꯭ꯋꯥꯏꯗꯒꯤ ꯄꯩꯁꯥ ꯄꯥꯏꯅ ꯊꯕꯛ ꯑꯃ ꯂꯩꯔꯦ
ꯏꯇꯥꯁꯤ ꯅꯪꯒꯤꯗꯨꯣ ꯂꯧꯈꯠꯄ ꯌꯥꯎꯔꯦ
ꯖꯨꯃꯥ ꯈꯥꯟ ꯖꯃꯥ ꯈꯥꯟ ꯖꯃꯥ ꯈꯥꯟ ꯊꯣꯛꯂꯒꯦ
ꯊꯨꯂ ꯋꯥꯏꯖꯦ
ꯍꯣꯏ
ꯃꯥꯏ ꯃꯝ ꯐꯗꯤꯖꯜ ꯑ
ꯑ ꯑꯗꯨꯗ ꯐꯒꯗ꯭ꯔꯥ ꯑꯝꯇ ꯈꯜꯂꯨꯅꯦ ꯅꯍꯃꯥꯏꯌꯣ ꯑꯁ
ꯑꯗꯨꯅꯤ ꯚꯥꯏ ꯏꯁꯥꯒꯤ ꯍꯨꯃꯥꯡꯒꯟ ꯇꯥꯟꯖꯕ ꯍꯥꯏꯕꯕꯁꯤꯦ ꯁꯦꯡꯅꯒꯟꯅꯤ ꯍꯥꯏꯕ ꯑꯃ ꯂꯩꯕꯅꯤꯀꯣ
ꯑꯗꯨꯁꯨ ꯋꯥꯠꯇꯣꯏꯅꯤ ꯅꯪ ꯃ ꯑꯣꯏ
ꯑꯗꯨꯒꯁꯦꯡꯕꯅꯥꯕ ꯊꯕꯛ ꯐꯠꯇꯕ ꯊꯕꯛ ꯇꯧꯔꯒ ꯄꯥꯏꯔꯤꯕ ꯄꯩꯁꯥꯁꯤꯅ ꯅꯨꯡꯉꯥꯏꯕ ꯉꯝꯃꯣꯏꯒ꯭ꯔ ꯍꯥꯏꯖꯟꯗꯦ ꯏꯅꯥꯃ ꯂꯣꯏ ꯄꯥꯏ ꯅꯥꯑꯅꯤ ꯏꯅꯥꯃ
ꯏꯁꯤꯡꯁꯤꯡ ꯃꯅꯥ ꯃꯣꯏꯅ ꯑꯃ ꯃꯣꯏꯅ ꯁꯃꯥꯖꯁꯦ ꯃꯣꯏꯅ ꯁꯃꯥꯖꯁꯤꯦꯕꯨ ꯆꯨꯝꯅ ꯆꯨꯝꯊꯣꯛꯄꯁꯨ ꯉꯝꯗꯦ ꯂꯥꯟ
ꯁ ꯁ ꯁ ꯁ ꯋꯥꯕꯅ ꯆꯂ
ꯌꯦꯦꯟꯁꯤꯜꯂꯛꯏꯃꯣ ꯃꯣꯏ ꯃꯇꯨꯡꯗ ꯏꯉꯛ ꯆꯍꯤꯃꯤꯟꯅꯔꯒ ꯂꯦꯝꯅ ꯐꯝꯃꯒ ꯆꯥꯔꯒ ꯂꯩ ꯆꯥꯔꯣꯡ ꯃꯥꯗꯨꯔꯒꯤ
ꯄꯥꯏꯁꯅꯨ ꯑꯗꯨꯗ
ꯑꯪ ꯀꯔꯤꯝ ꯂꯥꯟꯖꯗꯕ ꯁꯥꯔꯒ ꯏꯉꯛ
ꯎꯝ ꯎꯝ
ꯐꯥꯔꯒꯅ ꯐꯥꯔꯒꯅ ꯐꯥꯔꯒꯅ ꯐꯥꯔꯕꯤꯅ ꯇꯗꯥꯎꯏꯦ ꯑꯗꯨꯩꯅꯤ ꯈꯟꯗꯒꯦ ꯆꯥꯝꯃ ꯃꯅꯨꯡꯗ ꯑꯃꯨꯛ ꯐꯥꯔꯇꯤ ꯐꯥꯏꯚ ꯌꯥ ꯍꯥꯏ ꯀꯔꯣ ꯏꯟꯇꯤ ꯅꯥꯏꯟꯅꯝꯗꯤ
ꯀꯩꯅꯣ ꯊꯪꯒꯁꯨ
ꯍꯥꯝ
ꯅꯠꯇ ꯑꯗꯤ
ꯁꯛꯁꯦꯁꯁꯦꯜꯂꯒ
ꯎꯝ
ꯑꯗꯨꯏꯕꯣ ꯅꯥꯏꯟꯇꯤ ꯅꯥꯏꯟꯗ ꯁꯥꯀꯅꯤ ꯎꯕꯤ ꯌꯥꯔꯦ ꯍꯩ ꯃꯣꯏꯁꯦ ꯏꯁꯤꯡ ꯊꯥꯕ ꯌꯥꯗꯦ
ꯑ ꯑ ꯍ ꯍ ꯁꯥꯊꯤꯍꯦ
ꯑꯗꯨꯗꯤꯕꯣ ꯌꯥꯝꯅ ꯏꯀꯥꯏꯅꯤꯉꯥꯏꯅꯤꯕꯣ
ꯅꯪꯒꯤ ꯋꯥꯏꯐꯥꯏ ꯄꯨꯁꯟꯅꯤꯗꯣ ꯌꯥꯔꯕꯣ
ꯑꯁ ꯌꯥꯏꯉ ꯌꯥꯏ ꯇꯣꯛꯆꯗꯅꯤꯗꯏꯕꯣ ꯁꯣꯝꯗ ꯂꯨꯍꯣꯡ ꯄꯟꯊꯁꯤꯗ ꯃꯩ ꯄꯥꯏꯒꯅ
ꯀꯩꯒꯤ ꯍꯥꯏꯖꯦ
ꯑꯩꯈꯣꯏꯒꯤ ꯆꯥꯟꯗ꯭ꯔꯨꯕꯤ ꯑꯃ ꯃꯤꯁꯦꯁ ꯊꯥꯔꯛꯑꯦ
ꯀꯅꯕ
ꯆꯟꯗ꯭ꯔꯨꯚ
ꯏꯁꯁ ꯌꯥꯝ ꯗ꯭ꯔꯨꯕꯤꯒꯩꯗꯂ ꯑꯩꯁ ꯅꯍ ꯃꯃꯥ ꯂꯣꯏꯅ ꯁꯦꯝꯕꯤꯌꯨ ꯍꯥꯏꯒꯦ ꯇꯧꯕꯅꯤꯅ ꯑꯩ ꯍꯥꯏꯒ ꯑꯝꯇ ꯂꯩꯔꯅ
ꯑꯩꯅ ꯁꯣꯝꯗ ꯃꯅꯥꯎ ꯨꯄꯤꯗ ꯄꯥꯝꯃꯛꯏ
ꯑ ꯐ ꯀꯔꯤ
ꯀ ꯅꯨꯃꯤ ꯇꯥꯎ
ꯆꯦ ꯀꯣꯏꯔꯕ ꯅꯥꯎꯄꯤ ꯀꯣꯏꯒꯦ ꯑꯗꯨ ꯄꯔꯥ ꯌꯥꯗꯣꯏꯕ
ꯁꯤ ꯆ ꯐꯖ
ꯦ ꯄꯔꯦ ꯁꯤꯗ ꯑꯉꯥꯡ ꯑꯃꯛ ꯂꯥꯛꯑꯒ ꯆ ꯉꯥꯡꯁꯤꯜꯂꯤꯅꯤ ꯉꯀꯧ ꯃꯌꯥꯝꯁꯤꯅ ꯊꯝꯃꯒꯦ ꯚꯥꯏ
ꯀꯨꯝꯃꯤ ꯄꯥꯏ
ꯑꯃꯦ ꯊ
ꯑꯣ ꯊꯝꯃꯒꯦ ꯊꯝꯃꯒꯦ ꯎꯝ ꯊꯝ